ꯆꯥꯛ ꯆꯥꯕꯇ꯭ꯔꯣ
ꯆꯥꯛꯁꯦ ꯀꯩꯗꯧ ꯆꯥꯗꯣꯏꯅꯣ ꯅꯨꯡꯇꯤꯒꯤ ꯆꯥ ꯂꯩꯔꯦ ꯉꯁꯤ ꯆꯔꯥ ꯍꯦꯜꯂꯦꯅꯦ
ꯑꯗꯨ ꯑꯩ ꯆꯥꯅꯦ ꯆꯅꯦꯅꯦ ꯌꯥꯏꯅꯦ ꯑꯗꯨꯗꯤ
ꯑꯩ ꯐꯤꯒꯔ ꯀꯟꯅ ꯁꯦꯝꯃꯤ ꯍꯟꯗꯛꯇꯤ ꯃꯤꯁ ꯃꯤꯁ ꯎꯇꯔ ꯃꯅꯤꯄꯨꯔ ꯊꯣꯛꯀꯦꯅꯀꯣ
ꯑꯣꯀꯦꯅ ꯑꯉꯣ
ꯃꯤꯁꯇꯔ ꯃꯅꯤꯄꯨꯔꯒꯤ ꯁꯕꯥꯟ ꯇꯥꯅꯕ ꯍꯥꯏꯅ ꯀꯟꯅ ꯆꯔꯥ ꯍꯦꯟꯗꯅ ꯐꯤꯒꯔ ꯀꯥꯟ ꯁꯦꯝꯃꯤꯅꯤ ꯌꯦ ꯊꯕꯈꯔꯦ ꯆꯁꯤꯦꯜꯂ ꯔꯦ ꯑꯌꯨꯛꯇ ꯑꯗꯨꯗꯒꯤ ꯑꯗꯨꯒꯤ ꯅꯨꯡꯗꯥꯡꯁ ꯇꯔꯥ ꯍꯦꯟꯗꯣꯛꯄꯅꯤꯗ
ꯀ ꯋꯥꯔꯜ ꯀꯞ ꯃꯅꯨꯡꯅꯨꯡꯁꯤꯕꯨꯨ ꯀꯔꯝꯕ ꯉꯁꯤ ꯕꯣꯜꯕꯨ ꯀꯃꯥꯏꯅ ꯇꯧꯔꯤꯒꯦ ꯋꯥꯔꯜ ꯀꯞꯁꯤꯕꯨ
ꯑꯦ ꯋꯥꯔꯜ ꯀꯞꯁꯤ ꯅꯨꯡꯉꯥꯏꯔꯦ ꯀꯩꯅꯣ ꯋꯥꯔꯜꯒꯤ ꯀꯞꯅꯤꯅꯀꯣ
ꯎꯝ
ꯋꯥꯔ ꯣꯁꯦ ꯃꯇꯦꯛ ꯃꯇꯦꯛ ꯌꯦꯡꯉꯦꯅꯦ ꯐꯨꯜꯗꯤ ꯌꯦꯡꯗ꯭ꯔꯦ ꯑꯗꯨ ꯏꯇꯥꯎ ꯉꯁꯤ ꯌꯦꯡꯗꯣꯏꯔꯣ
ꯑꯦ ꯉꯁꯤꯗ ꯑꯩ ꯀꯩꯅꯣ ꯉꯁꯤ ꯕ꯭ꯔꯖꯤꯟꯒ ꯖꯄꯥꯟꯒꯗ ꯑꯩꯗꯣ ꯀꯥꯎꯔꯕꯕ ꯏꯇꯥꯎꯕ
ꯑ ꯕꯔꯖꯤꯟꯒ ꯖꯄꯥꯟꯒ ꯑꯣ ꯆꯨꯝꯃꯤꯅꯦ ꯄꯂꯦ ꯅꯨꯡꯉꯥꯏꯒꯗꯕꯅꯤꯅꯦ
ꯂ ꯅꯨꯡꯉꯥꯗꯨꯏꯅꯤ ꯅꯣꯔꯠꯀ ꯑꯣꯏꯔꯦ
ꯅꯣꯔꯠꯀ ꯑꯣꯏꯔꯦꯕ
ꯎꯝ ꯀꯔꯤ ꯂꯝꯅ ꯄꯥꯝꯃꯤꯒꯦꯅꯦ ꯗꯨꯕꯨꯣ
ꯂꯝꯁꯦ ꯑꯩ ꯖꯄꯥꯟ ꯈꯔ ꯐꯖꯩꯅꯦ ꯍꯧꯖꯤꯛ ꯖꯄꯥꯟ ꯈꯔ ꯂꯩꯈꯠꯂꯛꯏꯅꯦꯖ
ꯑꯁ ꯑꯗꯨꯗꯤ ꯏꯕꯥꯅꯤꯁꯤ ꯑꯣꯄꯣꯅꯦꯟ ꯑꯣꯏꯅꯔꯦꯅꯦꯕ ꯑꯩꯈꯣꯏꯅ ꯚꯔꯖꯤꯟꯅꯤꯅꯦ
ꯑꯣ ꯑꯁ ꯀꯈ ꯀꯦꯝꯈꯠꯂ ꯑꯩꯈꯣꯏ ꯖꯄꯥꯟꯅ ꯀꯥꯔꯗꯕꯅꯤ
ꯀꯔꯗꯕꯕ ꯃꯥꯗ
ꯑꯦ ꯍꯣꯔꯦꯟ ꯌꯦꯡꯉꯀꯪ ꯃꯤꯁꯦ ꯗ ꯐꯥꯟꯒ ꯖꯄꯥꯟꯀꯩ ꯁꯥꯊꯤ ꯍꯅꯤ ꯍꯩ
ꯑꯦ ꯁꯥꯊꯤꯔꯁꯨ ꯚꯥꯔꯖꯤꯟꯗ ꯇꯧꯔꯛꯇꯣꯏꯅꯤ ꯀꯩꯅꯣ
ꯑꯦ ꯚꯔꯖꯤꯟ ꯑꯦ ꯏꯁ ꯅꯪ ꯚꯔꯖꯤꯟꯗꯣ ꯀꯩꯁꯨ ꯌꯥꯔꯣꯏꯗ ꯍꯟꯗꯛꯇꯤ ꯖꯄꯥꯟꯁꯦ ꯃꯑꯣꯡ ꯑꯃꯅꯦ
ꯑꯦ ꯌꯦꯡꯧ ꯌꯧꯈ꯭ꯔꯦ ꯃꯥꯔꯖꯤꯟꯟꯅꯅꯦ ꯑꯦ ꯐꯥꯔꯁ ꯍꯥꯞꯇꯐꯥꯎ ꯃꯥꯔꯖꯤꯟꯟꯅ ꯊꯣꯛꯏꯅꯦꯅ ꯈꯜꯂꯤꯉꯩꯁꯤꯗ
ꯑ ꯐꯁ ꯀꯩꯁꯨ ꯌꯥꯏꯔꯣꯏꯗ ꯃꯤ ꯑꯅꯩꯕ ꯈꯔ ꯌꯥꯝ ꯊꯤ ꯌꯥꯎꯔꯕꯅꯦ ꯍꯧꯖꯤꯛꯀꯥꯟꯗꯤ ꯍꯧꯖꯤꯛꯀꯤꯖꯤꯛ ꯍꯟꯗꯛꯀꯤ ꯋꯥꯔꯀꯞ ꯁꯤꯗꯗꯤꯀꯣ ꯑꯍꯣꯡꯕ ꯃꯌꯥꯝ ꯎꯔꯦꯕ ꯈꯔ ꯇꯣꯞ ꯇꯣꯞꯄ ꯍꯥꯏꯇꯥꯔꯦ ꯑꯗꯨꯅ ꯃꯣꯏꯁꯦ ꯈꯔ ꯂꯥꯛꯆꯕꯁꯤ ꯈꯔ ꯂꯨꯗꯧꯔꯤꯌꯦ ꯍꯟꯗꯛꯇꯤ
ꯍꯣꯔꯦ ꯃꯦꯟꯃꯥꯔ ꯍꯣꯏ ꯚꯦꯅ ꯁꯥꯟꯅꯔꯛꯄꯗꯨ ꯌꯦꯡ ꯇꯥꯔꯦꯗꯅ ꯑꯃꯨꯛ
ꯇꯧꯣꯏꯅꯦ ꯏꯇꯥꯎꯕꯨ ꯄꯩꯁꯥꯒ ꯊꯥꯟꯅꯕ꯭ꯔꯣ ꯕꯦꯠ ꯇꯧꯗ꯭ꯔꯁꯦ ꯍꯥꯏꯕ꯭ꯔꯣ
ꯑꯦ ꯀꯩꯅꯣ ꯇꯧꯅꯔꯁꯤꯅꯦ ꯚꯦ ꯇꯧꯅꯒꯁꯨ ꯑꯄꯣꯝꯕꯅ ꯍꯌꯦꯡ ꯁꯥ ꯄꯨꯊꯣꯛꯅꯔꯁꯤꯅꯦ ꯑꯗꯨꯒ
ꯑꯣ ꯑꯁ ꯑꯗꯨꯃꯥꯏꯅ ꯇꯧꯁ ꯍꯥꯏꯔꯅꯦ
ꯑꯗꯨꯅ ꯐꯔ ꯐ꯭ꯔꯣ ꯑꯗꯨꯒ ꯃꯤꯅ ꯍꯦꯛꯇ ꯆꯥꯁꯤꯅꯦ ꯏ ꯖꯄꯥꯟꯅ ꯄꯔꯦ ꯏꯇꯥꯎꯅ ꯄꯩꯁꯥ ꯄꯨꯊꯣꯛꯑꯦ ꯐ꯭ꯔꯥꯟꯁꯅ ꯄꯨꯔꯛꯑꯦ ꯑꯩꯅ ꯄꯨꯊꯣꯛꯑꯦ
ꯌꯥꯏꯅꯤ ꯌꯥꯏꯅꯤ ꯑꯣꯏꯅꯦꯦ ꯄꯦꯟꯁꯤꯕꯨꯥꯎ ꯄꯤꯖꯅꯕꯤ
ꯑꯣꯏ ꯏꯇꯥꯎꯗꯤ ꯁꯦꯝ ꯁꯥꯔꯣꯍꯦ ꯍꯌꯦꯡꯒꯤ
ꯑꯩꯗꯤ ꯋꯥꯕ ꯌꯥꯝ ꯉꯥꯡꯅꯤꯡꯗꯦ ꯑꯗꯨꯗꯅ ꯑꯩꯈꯣꯏꯗꯤ ꯑꯦꯛꯁꯟꯗ ꯑꯣꯏꯅ ꯌꯦꯡ ꯇꯥꯔꯦꯗꯅ ꯍꯣꯔꯦꯟ ꯈꯔ ꯅꯔꯛꯄꯗꯣ
ꯑꯗꯨ ꯏꯔꯦꯝꯅꯦꯦꯟꯅ ꯏꯇꯥꯎ ꯑꯗꯨꯝ ꯄꯩꯁꯥ ꯊꯔꯥꯡ ꯇꯧꯔꯛꯂꯦ ꯍꯌꯦꯡꯒꯤ
ꯎ ꯄꯩꯁꯥꯒꯤ ꯋꯥꯕꯨ ꯀꯩꯅꯣ ꯄꯩꯁꯥꯗꯤ ꯄꯩꯁꯥ ꯉꯥꯛꯇꯅꯦ ꯑꯗꯣ ꯑꯩꯈꯣꯏꯅ ꯖꯄꯥꯟꯗ ꯀꯥꯔꯅꯤ
ꯑꯦ ꯖꯄꯥꯟꯅ ꯑꯃꯨꯛꯀꯥꯗꯤ ꯏꯇꯥꯎꯅ ꯆꯥꯅꯤꯡꯉꯤꯕ ꯃꯈꯩ ꯄꯤꯖꯒꯦꯅꯦ
ꯑꯩ ꯅꯨꯡꯉꯥꯏꯗꯣꯔꯤꯍꯦ ꯑꯩꯅ ꯄꯤꯒꯔ ꯁꯦꯡꯒꯦ ꯈꯜꯗꯤꯁꯤꯉ ꯑꯃꯨꯛ ꯂ ꯀꯠꯇꯣꯔꯤꯁꯤꯥꯅꯦ
ꯎ ꯏ ꯆꯣꯗ ꯄꯥꯔꯖꯤꯟ ꯐꯖꯦꯠ ꯍꯥꯏꯅꯅꯤꯡ ꯏꯇꯥꯎꯅ ꯖꯄꯥꯟ ꯑꯃ ꯇꯧꯖꯗꯦ
ꯅꯣꯏꯒꯤ ꯚꯔꯖꯟꯗꯨꯕꯨ ꯀꯅꯥ ꯀꯅꯥ ꯌꯥꯎꯒꯦꯅꯦ ꯅꯪꯅ ꯈꯪꯕ
ꯀꯩꯅꯣ ꯍꯟꯗꯛ ꯅꯦꯃꯥ ꯍꯣꯏ ꯑꯗꯩꯗꯤ ꯕꯤꯅꯤ ꯁꯦꯁ ꯍ ꯌꯥꯎꯗꯣꯏꯁꯤꯗꯤ ꯏꯇꯥꯎ ꯈꯪꯗ꯭ꯔꯕꯗꯨ ꯑꯩꯁꯨ ꯏꯁ
ꯅ ꯄ꯭ꯂꯦꯠ ꯌꯥ ꯌꯥꯗꯕꯅꯤꯁ ꯈꯔ ꯃꯎ ꯃꯥꯔ ꯊꯣꯛꯕꯨꯅꯤ ꯇ ꯀꯣꯏꯖꯐꯅꯦ ꯀꯅꯤ ꯍꯥꯏ
ꯍꯔ ꯁꯥꯟꯅꯅ ꯈꯪꯒꯅꯤ
ꯌꯦꯡꯕ ꯇꯥꯔꯦꯗꯅꯦ
ꯍꯥꯏꯅꯕꯗꯗꯤ ꯈꯔ ꯌꯦꯧ ꯌꯥꯧ ꯍꯦꯔꯣꯒꯤꯗꯤ ꯂꯥꯁꯇ ꯍꯥꯏꯕ ꯂꯩ ꯐꯤꯂꯝꯗꯁꯨ
ꯇ ꯑꯩꯈꯣꯏ ꯄꯨꯂꯞ ꯂꯥꯛꯑꯒ ꯄꯨꯂꯞ ꯌꯦꯡꯃꯤꯟꯅ ꯐꯗꯣꯏꯔ ꯍꯣꯔꯦꯟ ꯐꯨꯅꯔꯛꯇꯅ ꯑꯃꯨꯛ
ꯑꯗꯨꯅ ꯐꯠꯇꯕꯤ ꯀꯤꯂꯣ ꯌꯦꯡꯅꯤꯡꯗꯔꯒ ꯂꯧꯊꯠꯅꯕꯅ ꯅꯨꯡꯉꯥꯏꯗꯣꯏꯔꯥ ꯒꯣꯟ ꯆ
ꯑꯁ ꯑꯗꯨ ꯑꯗꯨ ꯂꯨꯗꯤ ꯀꯥꯏꯗꯧ ꯋꯥꯔꯤꯅꯦ ꯑ ꯀꯩꯗꯧꯔꯤ ꯅꯃꯤ ꯇꯕꯖꯦ
ꯕꯣꯟ ꯌꯦꯡꯒꯅꯤ ꯍꯥꯏꯅꯤꯗ ꯀꯩꯀꯩ ꯑꯦꯞ ꯍꯥꯞꯆꯤꯜꯂꯝꯕꯅꯤ ꯐꯣꯟꯗ ꯑꯗꯨꯒ ꯈꯔ ꯌꯦꯡꯗ ꯏ ꯆꯅ ꯑꯥꯡ ꯑꯦꯞꯇ ꯑꯣꯏꯅ ꯐꯣꯟꯗ ꯍꯥꯞꯄ ꯌꯦꯡꯕꯅꯤ ꯀꯥꯞꯄ ꯌꯦꯡꯕꯗꯨꯗꯤ ꯇꯣꯝꯅ ꯅꯨꯡꯉꯥꯏꯇꯦꯗꯅ ꯑꯗꯨꯒꯤ ꯃꯤ ꯌꯥꯝꯕꯗꯤ ꯐꯕ
ꯀꯩ ꯑꯞꯇꯤ ꯌꯦꯡꯁꯤꯅꯦ ꯑꯩ ꯇꯧꯣ
ꯑꯩꯕꯨꯗꯤ ꯖꯤ ꯍꯩꯁ ꯇꯗꯤ ꯏꯁꯄꯣꯔꯠ ꯍꯥꯏꯔꯃꯦ ꯑꯗꯨꯗ ꯌꯦꯡꯉꯤ
ꯖꯤ ꯍꯩꯁ ꯇꯤ ꯏꯁꯄꯠ
ꯑꯥ
ꯗꯔ ꯂꯥꯏꯐꯅꯦꯕꯀꯣ
ꯂꯩꯏꯕ꯭ꯔꯦ ꯑꯦꯞꯇꯣ ꯗꯥꯎꯟꯂꯣꯗ ꯇꯧꯗꯣꯏꯅꯦꯕ ꯀ꯭ꯔꯣꯝꯗꯒꯤ ꯇꯧꯔꯒ
ꯁꯤ ꯑꯩꯁꯤ ꯇꯧꯁꯜꯂꯒꯦ ꯑꯗꯨꯒ ꯌꯦꯡꯅꯕ
ꯌꯉ
ꯀꯔꯒ ꯐꯣꯟ ꯐꯔꯦꯛꯇꯕꯤꯗꯤ ꯇꯝꯒꯅꯣꯏꯁꯤ ꯍꯦꯛ ꯍꯦꯛ ꯍꯦꯡ
ꯑꯦ ꯑꯩꯈꯣꯏ ꯃꯥꯏ ꯂꯩꯗꯅ ꯆꯦꯟꯒꯗꯕ ꯅꯠꯇꯦ
ꯍ ꯇꯨ ꯃꯤꯟ ꯂꯩ ꯏ ꯍ ꯂꯩꯗꯅ
ꯑꯩꯈꯣꯏ ꯑꯩꯈꯣꯏꯗꯤ ꯉꯥꯟꯊꯣꯛ ꯎꯈꯤꯕ ꯋꯥꯁꯦ ꯉꯥꯛꯇꯕ ꯇꯧꯗꯦ
ꯑꯩꯏ ꯈꯔ ꯉꯥꯛꯅꯁꯦꯕ ꯂꯪꯊꯣꯛꯈꯤꯕ ꯋꯥꯗꯤ ꯅꯨꯨꯄꯥ ꯍꯥꯏꯁꯤꯗꯤꯅꯦ ꯈꯔ ꯉꯥꯛꯅꯩꯗꯅ
ꯍꯥꯏꯗꯤ ꯅꯨꯄꯥ ꯍꯥꯏꯁꯤꯗꯤ ꯅꯨꯄꯥ ꯑꯣꯏ ꯅꯨꯄꯥ ꯊꯣꯛꯀꯗꯕꯅꯤ
ꯅꯨꯄꯥ ꯊꯣꯛꯀꯗꯥ ꯍꯥꯏ ꯎꯝ
ꯑꯗꯨ ꯗꯥꯎ ꯆꯥꯅꯤꯡ ꯆꯥꯅꯤꯡꯕ ꯏꯗꯅ ꯀꯥ ꯗꯤꯄꯤꯖꯅꯤ ꯑꯩꯅ ꯀꯥꯔꯒꯗꯤ ꯑꯩꯅ ꯀꯥꯔꯒꯗꯤꯀꯣ ꯏꯇꯥꯎ ꯆꯦꯟꯕ ꯌꯥꯔꯣꯏꯍꯦ
ꯆꯦꯜꯂꯨ ꯑꯦ ꯏꯇꯥꯎꯅꯕꯨ ꯀꯥꯔꯗꯤ ꯑꯩꯗꯤ ꯏꯇꯥꯎꯅ ꯐꯣꯟ ꯇꯧꯔꯛꯇ꯭ꯔꯤꯉꯩꯗ ꯅ ꯌꯨꯝꯗ ꯍꯥꯟꯅ ꯂꯩꯔꯝ ꯊꯣꯡꯉꯅꯤ ꯊꯣꯡꯁꯤꯂ
ꯑꯩꯅ ꯆꯥꯅꯤꯡ ꯆꯥꯅꯤꯡꯕ ꯂꯣꯏꯅ ꯄꯤꯖꯗꯕ ꯌꯥꯔꯣꯏꯀꯣ
ꯌꯦꯡꯕ ꯇꯥꯔꯦꯗꯅ ꯍꯣꯔꯦꯟꯁꯦ ꯉꯥꯏꯍꯥꯛꯇꯪꯒꯤ ꯃꯅꯨꯡꯗ ꯈꯪꯉꯅꯤꯗꯣ
ꯈꯪꯉꯅꯤ ꯈꯪꯉꯅꯤ ꯄꯠꯇ꯭ꯔꯦ ꯍꯧꯗ ꯍꯧ
ꯎꯝ ꯑꯣꯗꯤ ꯈꯪꯒꯒꯤꯅꯤꯉꯍꯦ
ꯎꯝ ꯆꯠꯂꯒ ꯌꯦꯡꯉꯨꯔꯗꯤ ꯅꯨꯡꯉꯥꯏꯔꯤꯕ꯭ꯔꯣ
ꯑꯗꯨ ꯑꯗꯨꯅꯤ
ꯂꯥꯏꯞꯇ ꯌꯦꯡꯉꯅꯤ ꯍꯥ ꯒ꯭ꯔꯥꯎꯟꯗꯨꯗ ꯑꯃꯣꯏ ꯏꯁꯇꯗꯤꯌꯝꯗ ꯐꯝꯃꯒ ꯑꯁ
ꯃꯥꯅꯤꯅꯦ ꯂꯥꯎꯕꯗꯣ ꯑꯗꯨꯃꯥꯏꯅ ꯇꯧꯔ ꯂꯥꯎꯕꯗꯅ ꯍꯦꯟꯅ ꯅꯨꯡꯉꯥꯏꯇꯧꯅꯤꯅ
ꯑꯣꯏ ꯑꯗꯨ ꯑꯇꯩꯗꯤ ꯍꯥ ꯐꯨꯔꯤꯠꯀꯒ ꯂꯤꯠꯆꯤꯜꯂꯒ ꯚꯥꯔꯖꯤꯟꯒꯤ ꯑꯁ ꯅꯪꯗꯤ ꯅꯨꯡꯉꯥꯏ
ꯑꯗꯨ ꯏꯇꯥꯎꯕꯨ ꯃꯣꯏꯒꯤ ꯃꯣꯏꯒꯤ ꯐꯨꯔꯤꯠ ꯀꯩꯀꯥ ꯁ꯭ꯋꯦꯇꯔ ꯍꯥꯏꯕ꯭ꯔꯥ ꯑꯗꯨꯕꯨꯗꯤ ꯂꯩꯗ꯭ꯔꯅꯦ
ꯑꯦ ꯅꯣꯏ ꯍꯣꯔꯦꯟ ꯂꯤꯠꯅ ꯌꯦꯡꯈꯥꯏꯗꯣꯏꯅꯤ ꯀꯩꯅꯣ ꯑꯩꯈꯣꯏꯁꯨ
ꯑꯩꯈꯣꯏꯒ ꯂꯧꯐꯨ ꯐꯩꯕꯩ ꯍꯥꯏꯔꯒꯅꯤꯀꯣ
ꯍꯌꯦꯡ ꯏꯇꯥꯎꯁꯤ ꯃꯃꯥꯡꯗ ꯂꯤꯠꯂ ꯂꯥꯛꯀꯦ ꯑꯗꯨꯒ ꯑꯃꯨꯇꯪꯗꯤ ꯂꯥꯎꯒꯦ
ꯑꯣ ꯀꯥꯔꯗꯤ ꯂꯤꯂ ꯀꯥꯗ꯭ꯔꯗꯤ ꯂꯅ ꯀꯣ
ꯎꯝ
ꯎꯝ ꯐꯔꯤꯅꯦ ꯆꯥꯛ ꯆꯥꯔꯕꯣ
ꯑꯩꯁꯨ ꯆꯥꯔꯦꯕ
ꯑꯣ ꯀꯩ ꯃꯊꯦꯜ ꯆꯥꯔꯕ
ꯍꯈꯣꯏꯗꯤ ꯑꯆꯝꯕ ꯆꯥꯔꯦ ꯉꯁꯤꯗꯤ
ꯑꯣ ꯆꯝꯅ ꯌꯦꯟ ꯐꯨꯠꯂꯤꯔꯕ
ꯍꯣꯏ ꯆꯝꯅ ꯌꯦꯟ ꯐꯨꯠꯄ ꯍꯥꯏꯗꯣ ꯆꯝꯅ ꯀꯩꯅꯣ ꯐꯨꯠꯄ ꯍꯋꯥꯏ ꯗꯦꯁ ꯐꯨꯠꯄꯒ ꯍꯥꯏ ꯍꯋꯥꯏ ꯆ ꯍꯋꯥ
ꯏꯆꯝ ꯆꯝꯅ ꯌꯦꯟꯁꯦ ꯂꯣꯏ ꯆꯥꯔꯦꯕ ꯌꯦꯟ ꯆꯝꯊꯣꯡ ꯑꯗꯨꯝ ꯆꯥꯕ ꯃꯥꯜꯂꯤꯀꯣ
ꯑꯥꯎ ꯀꯣꯏ ꯁꯃꯟꯗ ꯋꯥꯔꯦ ꯍꯥꯏꯔꯒ ꯌꯦꯟ ꯊꯣꯡꯕ ꯃꯇꯝꯗ ꯊꯣꯡꯉꯦꯅ ꯏꯇꯥꯎꯒꯤ ꯋꯥꯔꯤꯁꯦ
ꯑ ꯑꯩꯗꯤ ꯌꯦꯟ ꯑꯌꯥꯏꯕꯒꯨꯝꯕ ꯑꯌꯥꯏꯕ ꯑꯣꯏꯅ ꯆꯥꯅꯤꯡꯉꯤꯅꯤ
ꯑꯗꯨꯅ ꯍꯥꯎꯒꯅꯤ ꯌꯥꯏꯔꯒ ꯅ ꯇꯥꯎꯊꯣꯛꯑꯒꯨꯝꯕ ꯊꯝꯃꯒꯀꯣ
ꯑꯗꯨꯗꯤ ꯁꯤꯡꯖꯨꯒꯨꯝꯕ ꯁꯤꯡꯖꯨꯒꯨꯝꯕ ꯇꯧꯕꯗ ꯑꯩ ꯄꯨꯔꯒ ꯆꯥꯕꯗꯣ ꯌꯥꯝ ꯍꯥꯎꯋꯤꯅꯦ
ꯑꯥꯎ ꯅꯤ ꯃꯥꯏꯅ
ꯁꯟꯗꯣ ꯌꯥꯔꯒꯅꯦ ꯄꯤꯁ ꯄꯤꯁ ꯀꯛꯑꯒ ꯁꯨꯔꯒ ꯉꯥꯏꯔꯣꯡꯒ ꯍꯥꯞꯄꯒꯀꯣ ꯑ ꯆꯥꯅꯤꯡꯉꯤꯅꯦ
ꯑꯣ ꯍꯌꯦꯡꯗꯨꯣ ꯍꯦꯛ ꯆꯥꯔꯁꯦ ꯑꯩ ꯕꯣꯟꯗꯨ ꯄꯨꯔꯗꯣꯏꯅꯤꯅ ꯏ ꯊꯥꯎ ꯍꯧꯖꯤꯛ ꯄꯨꯊꯣꯛꯑꯅꯤ ꯑꯗꯨꯅꯥ ꯍꯌ‌ꯦꯡ ꯆꯥꯔꯁ
ꯑꯥꯁ ꯁꯨꯃꯥꯏꯅ ꯉꯥꯡꯅꯕꯁꯤꯅꯣ ꯍꯥꯏꯇꯦ ꯄꯩꯁꯥ ꯄꯨꯊꯣꯛꯑꯣ ꯊꯝꯊꯁꯤꯔꯣ ꯑꯗꯨꯗꯤ
ꯑꯦ ꯑꯦ ꯍꯌꯦꯡ ꯀ‌ꯦꯕ ꯀꯥꯞꯁꯤꯟꯗꯅꯤꯗ
ꯌꯦꯡꯁꯤ ꯌꯦꯡꯁꯤꯇꯥꯎꯒꯤ ꯃꯥꯏ ꯏꯇꯥꯎꯗꯤ ꯍꯥꯏꯗꯣꯛꯈꯤꯕ ꯋꯥ ꯁꯣꯏꯗꯕꯅꯦ ꯑꯩ
ꯌꯥꯁꯄꯔꯁꯄꯦ
ꯍꯌꯦꯡ ꯀꯤ ꯀꯤꯗꯅ ꯆꯦꯡꯈ꯭ꯔꯒꯗꯤ ꯑꯣ ꯌꯥꯔꯣꯏꯀꯣ
ꯑꯦꯁꯤ ꯂꯣ ꯆꯁꯤꯅ
ꯍꯣꯔꯦꯟ ꯑꯗꯨꯝ ꯍꯥꯞ ꯃꯃꯥꯡꯗ ꯚꯔꯖꯤꯟ ꯑꯅꯤ ꯆꯟꯁꯤꯜꯂꯛꯑꯗꯤ ꯏꯇꯥꯎ ꯑꯗꯨꯝ ꯄꯨꯊꯣꯛ ꯌꯥꯔꯦꯅꯦ
ꯇꯧꯒꯦꯅꯦ ꯇꯧꯒꯦꯅꯦ ꯃꯈꯥ ꯇꯥꯔꯛꯄꯗ ꯑꯃꯨꯛ ꯆꯟꯁꯤꯜꯂꯛꯑꯒꯗꯤ ꯏꯇꯥꯎ ꯑꯃ ꯄꯨꯊꯣꯔꯛꯄ ꯌꯥꯔꯦ ꯑꯩ ꯍꯦꯛ ꯀꯣꯜ ꯍꯦꯛ ꯇꯧꯖꯔꯛꯑꯗꯕꯅꯤ ꯑꯩ ꯊꯣꯏꯕꯒ
ꯎꯝ ꯎꯝ ꯍꯣꯔꯦ ꯑꯩꯡ ꯐꯥꯔꯁ ꯍꯥꯞꯇ ꯚꯥꯔꯖꯤꯟ ꯑꯅꯤꯕꯨ ꯊꯣꯝꯖꯤꯜꯂꯛꯀꯅꯤꯠ ꯂꯥꯎꯑꯣ ꯑꯗꯨꯗ ꯏꯇꯥꯎꯕꯗꯣ ꯑꯗꯩꯗꯤ ꯁꯤꯁꯨ ꯊꯪꯉꯗꯣ ꯑꯣꯏꯔꯝꯅꯤ
ꯊꯝꯃꯣꯏ ꯊꯝꯃꯣꯏ ꯊꯝꯃꯣꯏ ꯑꯁ ꯑꯩꯈꯣꯏ ꯂꯨꯕ ꯃꯤ ꯅꯠꯇꯤꯃꯦ
ꯑꯣ ꯏꯇꯥ ꯋꯥꯊꯤꯁꯨ ꯉꯥꯡꯅꯩꯌꯦ ꯑꯗꯣ ꯄꯨꯡꯁꯨ ꯊꯦꯡꯖꯤꯜꯂꯦ ꯕꯣꯟꯁꯨꯦ ꯍꯧꯔꯛꯑꯅꯤ ꯊꯝꯅꯕ ꯇꯧꯔꯒꯦ ꯍꯌꯦꯡ ꯕꯣꯜ ꯂꯣꯏꯔꯒꯥ ꯂꯣꯏ ꯑꯣꯏꯅ ꯑꯃꯨꯛ ꯇꯧꯔꯛꯑꯒꯦ ꯑꯗꯨꯒ ꯆꯥꯕꯤ ꯊꯛꯄꯤꯕ ꯃꯇꯥꯡꯗ ꯑꯃꯨꯛ ꯁꯥꯟꯅꯔꯁꯤ
ꯌꯥꯏꯅꯤ ꯌꯥꯏꯅꯤ ꯍꯣꯔꯦꯟ ꯕꯣꯜ ꯍꯦꯛ ꯂꯣꯏꯕ ꯇꯧꯔꯛꯇꯣꯏꯅꯤꯀꯣ
ꯍꯣꯏ ꯍꯣꯏ ꯇꯥꯛꯔꯀꯦ ꯊꯝꯃꯒꯦ ꯊꯝꯃꯒꯦ
ꯍ‌ꯣꯏ ꯍꯣꯏ ꯊꯃ‌ꯦ ꯊꯃ‌ꯦ